ꯑꯣ ꯇꯥꯕ꯭ꯔꯥ ꯢꯆꯦ
ꯇꯥꯔꯕꯣ
ꯑꯣ ꯇꯥꯔꯦ ꯇꯥꯔꯦ
ꯑꯩꯗꯣ ꯑꯗꯨꯃꯥꯏꯗꯨ ꯋꯥꯠꯇꯦꯗ ꯑꯗꯨꯝꯗꯤ ꯃꯥꯗꯣ ꯅꯍꯥꯟ ꯗꯩ ꯇꯧꯔꯛꯀꯦꯅ ꯍꯥꯏ ꯇꯥꯏꯃꯤꯡꯗꯣ ꯁꯪꯗꯕ ꯑꯗꯨ ꯗꯨꯒꯤ ꯑꯩꯅꯗꯤ ꯃꯉꯣꯟꯗ ꯑꯅꯤꯔꯛꯂ ꯑꯍꯨꯔꯛꯂ ꯇꯧꯈ꯭ꯔꯕꯅꯦꯕ ꯑꯗꯨꯗ ꯑꯩꯅ ꯉꯔꯥꯡ ꯅꯍꯥꯟꯗꯩ ꯌꯥꯗꯤ ꯃꯉꯣꯟꯗꯗꯤ ꯍꯪꯕꯅꯦ ꯃꯥ ꯅꯪ ꯇꯧꯔꯛꯀꯦꯔꯥ ꯀꯃꯥꯏꯟ ꯇꯧꯒꯤꯒꯦꯅ ꯃꯥꯅ ꯀꯣꯟ ꯇꯧꯔꯒꯦꯅ ꯍꯥꯏꯕꯗꯨꯗ
ꯑꯣ ꯀꯌꯥꯔꯛꯇꯤ ꯁꯥꯟꯅꯍꯧꯔꯒꯦ
ꯃꯥꯒꯔꯣ ꯑꯍꯨꯝꯂꯛ ꯁꯥ ꯑꯍꯨꯝꯂꯛ ꯁꯥꯟꯅꯒ꯭ꯔꯕ ꯃꯥꯜꯂꯦ
ꯅꯠꯇꯦ ꯑꯩꯅꯗꯤ ꯍꯨꯖꯤꯛ ꯃꯥꯅ ꯇꯧꯔꯛꯄꯗꯨꯅꯦ ꯀꯌꯥꯔꯛꯐꯥꯎꯗꯤ ꯌꯥꯒꯦꯕ
ꯑꯍꯨꯝꯂꯛ ꯌꯥꯏ ꯍꯥꯏꯕꯗꯨꯅꯦ
ꯑꯣ ꯑꯣꯀꯦ ꯑꯣꯀꯦ
ꯃꯥ ꯃꯥꯟ ꯇꯧꯕꯗꯤ ꯑꯍꯨꯝꯂꯛ ꯌꯥꯏ ꯑꯗꯨ ꯑꯣꯖꯥ ꯀꯤꯗꯨꯗ ꯃꯥꯏꯖꯦ ꯌꯥꯗ꯭ꯔꯦꯌꯦ ꯃꯔꯤꯔꯛ ꯌꯥꯏ ꯍꯥꯏꯕ ꯍꯥꯏꯗꯥꯏꯅꯦ
ꯑꯣ ꯍꯣ ꯍꯣ
ꯍꯜꯂꯣ
ꯑꯈꯣꯏ ꯀꯥꯡꯕꯨꯖꯨꯅꯦ ꯑꯈꯣꯏ ꯎꯝ ꯑꯈꯣꯏ ꯀꯥꯡꯕꯨꯖꯨ ꯇꯔꯦꯠꯅꯤ ꯄꯥꯥꯟꯃꯨꯛ ꯁꯨꯔꯝꯕꯅꯦꯕ ꯑꯩꯖꯨ ꯏꯃꯥꯟꯅꯕꯗꯨꯅ ꯍꯥꯏꯔꯒ ꯍꯥꯞꯄꯛꯄꯅꯦꯕ ꯑꯗ ꯃꯃꯥꯡꯒꯤ ꯏꯪꯂꯤꯁꯀꯤꯗ ꯋꯥꯔꯤ ꯁꯥꯕꯗꯣ ꯑꯗꯨꯗ ꯃꯥꯖꯦ ꯑꯦꯀꯥꯎꯟ ꯇꯔꯨꯛꯇ ꯑꯣ ꯃꯣꯏꯗꯤ ꯑꯗꯨ ꯌꯥꯎ ꯃꯣꯏꯗꯤ ꯑꯗꯨ ꯃꯃꯥꯡꯗꯒꯤ ꯌꯥꯎꯔꯦꯕ ꯑꯥ ꯃꯥꯃꯃꯥꯡ ꯀꯨꯏꯔꯦꯕ ꯃꯣꯏꯗꯤ ꯃꯣꯏꯅ ꯑꯩꯗꯨ ꯅꯍꯥꯟꯉꯩ ꯑꯥꯏ ꯑꯣꯋꯦꯁ ꯄꯥꯏ ꯂꯩꯕ ꯑꯥꯏ ꯑꯣ ꯑꯦꯁ ꯄꯥꯏꯕꯒꯤ ꯑꯣ
ꯑꯩꯗꯤ ꯀꯨꯏꯗꯤ ꯀꯨꯏꯔꯦꯕꯀꯣ
ꯑꯥ
ꯑꯗꯨꯗꯨꯒ ꯍꯟꯗꯛꯀꯤ ꯑꯦ ꯅꯣꯏꯒꯤ ꯏꯪꯂꯤꯁ ꯀꯟꯕꯔꯖꯦꯁꯟꯗꯨꯗꯤ ꯑꯩ ꯌꯥꯎꯗ꯭ꯔꯦꯕ
ꯑꯣ ꯑꯩꯅ ꯑꯗꯨꯗꯒꯤ ꯌꯥꯎꯕ ꯍꯧꯕꯅꯦꯕ ꯑꯗꯨꯅ ꯃꯣꯏꯖꯦ ꯑꯗꯨꯒꯤꯗ ꯑꯗꯨꯏ ꯃꯃꯥꯡꯗꯕꯨꯗꯤ ꯃꯣꯏꯅꯕꯨꯗꯤ ꯒꯨꯒꯜꯒꯤ ꯔꯤꯕ꯭ꯌꯨꯒꯤ ꯀꯩ ꯌꯥꯝ ꯇꯧꯒꯤ ꯃꯥꯜꯂꯦꯕ
ꯇꯧꯕꯅꯤ
ꯑꯥꯎ ꯑꯗꯨꯒꯤꯖꯨ ꯌꯥꯎ ꯈꯣꯠꯂꯣ ꯇꯧꯕꯗ ꯑꯩꯗꯣ ꯑꯥꯏ ꯑꯣ ꯑꯦꯁ ꯄꯥꯏꯕꯒꯤ ꯌꯥꯗꯕ ꯑꯦꯞꯇꯣ ꯐꯪꯗꯦꯕ ꯑꯗꯨꯒꯤ ꯍꯟꯗꯛꯇ ꯑꯃꯨꯛ ꯑꯦꯟꯗ꯭ꯔꯣꯏꯠ ꯑꯃ ꯂꯩꯔꯒ ꯄꯥꯏꯔꯛꯄꯅꯦꯕ ꯕ ꯃꯣꯏꯅꯖꯨ ꯑꯦ ꯕꯥꯏ ꯁꯨꯃꯥꯏꯅ ꯂꯩꯁꯟꯂꯣ ꯈꯣꯆꯟꯂꯣ ꯄꯥꯏꯔꯣ ꯄꯥꯏꯔꯣ ꯇꯧꯕꯗꯤ ꯑꯗꯣ
ꯑꯗꯣ ꯑꯩꯈꯣꯏ ꯀꯥꯡꯕꯨꯁꯦ ꯁꯨꯃꯥꯏꯟ ꯇꯧꯕ
ꯑꯩ ꯈꯛꯇꯅꯦ ꯑꯩꯈꯣꯏ ꯏꯅꯥꯎꯄꯥꯁꯨ ꯃꯣꯏ ꯗꯤꯚꯥꯏꯁꯇꯨ ꯌꯥꯗꯕꯒꯤ ꯑꯩ ꯑꯩꯗꯤ ꯑꯦꯟꯗ꯭ꯔꯣꯠ ꯄꯥꯏꯕꯅꯤꯅ ꯑꯗꯨꯝ ꯇꯧꯕ ꯃꯣꯏꯒꯤ ꯐꯣꯟ ꯅꯝꯕꯔ ꯀꯩꯀꯥꯗꯣ ꯂꯧꯔꯒꯦꯅ ꯁꯨꯝ ꯍꯥꯡꯕꯩ ꯋꯥꯅꯤ ꯑꯗꯣ
ꯊꯣꯏꯅꯃꯛꯀꯤꯗꯤ ꯇꯧꯕꯒꯗꯤ ꯌꯥꯄꯣꯟꯗꯦꯗ ꯃꯣꯏꯗꯤ
ꯃꯥꯅꯤ ꯑꯗꯨꯅꯦ ꯑꯩꯁꯨ ꯄꯥꯏꯔꯤꯁꯦ ꯑꯩꯈꯣꯏ ꯃꯥꯒꯤ ꯑꯃ ꯑꯩꯒꯤ ꯑꯃ ꯍꯥ
ꯃꯣꯏ ꯊꯑꯣꯏꯅ ꯇꯧ ꯍꯥꯏꯗꯤ ꯌꯥꯗꯦ ꯍꯥꯏꯕꯒꯤ ꯃꯣꯏ ꯂꯥꯛꯊꯥ ꯂꯩꯔꯦꯕ ꯃꯤꯅ
ꯑꯣ ꯃꯥꯅꯤ ꯑꯗꯨꯗ ꯁꯨꯃꯥꯏꯅ ꯇꯧꯕꯅꯤꯗ ꯑꯩꯈꯣꯏ ꯀꯥꯡꯕꯨ ꯇꯔꯨꯛ ꯇꯔꯦꯠ ꯁꯨꯕꯗꯨꯗ ꯏꯪꯂꯤꯁꯀꯤꯗꯣ ꯇꯞꯇꯥꯏ ꯁꯥꯟꯅꯩꯑꯕ ꯑꯃꯅ ꯑꯃ ꯑꯃꯅꯃꯨꯛ ꯑꯦꯀꯥꯎꯟꯗꯣ ꯑꯃꯗꯩ ꯑꯃꯨꯛ ꯑꯃꯗꯩ ꯇꯧꯔꯒ ꯑꯩꯈꯣꯏꯅ ꯀꯨꯟꯗ ꯃꯦꯛꯁꯤꯃꯝ ꯑꯣꯏꯗꯅ ꯑꯗꯨꯒꯤꯁꯨ ꯂꯣꯏ ꯁꯨꯅ ꯁꯨꯅ ꯇꯧꯖꯕ ꯍꯥꯏꯇꯥꯔꯦ ꯑꯗꯨꯒ ꯄꯩꯁꯥꯁꯦ ꯑꯗꯨꯝ ꯐꯪꯕꯗꯅ ꯑꯦꯀꯥꯎꯟ ꯇꯔꯨꯛ ꯇꯔꯦꯠꯇꯒꯤ ꯄꯨꯟꯁꯤꯜꯂꯒ ꯑꯗꯨꯛ ꯀꯩ ꯂꯤꯁꯤꯡ ꯃꯉꯥꯃꯨꯛꯇꯩ ꯍꯦꯟꯅ ꯐꯪꯗ꯭ꯔꯤ ꯑꯗꯒꯤ ꯕꯤꯠ ꯂꯩꯇꯦ ꯇꯧꯔꯔꯣꯏ ꯋꯥꯕꯅ ꯍꯦꯜꯂꯤꯅ ꯑꯝꯇ ꯇꯧꯖꯦ ꯌꯥꯗ꯭ꯔꯦꯕ ꯑꯗ ꯑꯩꯁꯨ ꯁꯤꯒꯤꯖꯦ ꯇꯣꯛꯑꯣꯒꯦꯅ ꯂꯩꯔꯝꯕꯅꯦꯕ ꯑꯗꯨꯒ ꯇ꯭ꯔꯥꯟꯁꯀ꯭ꯔꯤꯞꯁꯟꯗꯨꯗꯪ ꯇꯧꯔꯒꯦꯗ ꯀꯣꯜꯁꯨ ꯇꯧꯅꯁꯤ ꯌꯥꯗꯕꯅꯤꯅ ꯑꯗꯣ ꯇ꯭ꯔꯥꯟꯁꯀ꯭ꯔꯤꯞꯁꯟꯁꯨ ꯑꯃꯨꯛ ꯂꯦꯞꯈ꯭ꯔꯦꯗꯅ
ꯎꯝ ꯑꯗꯨ ꯑꯩꯒꯤꯗꯤ ꯑꯗꯨꯝ ꯂꯥꯛꯑꯦ ꯑꯩꯅ ꯇꯧꯗꯕꯅꯤ ꯆꯥꯉꯛꯇꯦ ꯆꯥꯉꯛꯇꯦꯗꯤ ꯆꯦꯀꯤꯡ ꯆꯦꯛꯀꯤꯡꯗꯣ ꯂꯥꯛꯇꯕ
ꯑꯥ
ꯆꯤꯡꯗꯣ ꯂꯩꯔꯛꯏꯖ ꯐꯅꯥꯝ ꯀꯨꯏꯔꯦꯕ
ꯑꯣ
ꯑꯗꯨꯗꯨꯒꯤ ꯑꯩꯅ ꯍꯧ ꯁꯤꯁꯦ ꯑꯃꯨꯛ ꯇꯧꯔꯛꯄꯅꯦꯕ ꯑꯇꯣꯞꯄꯗꯒꯤ
ꯑꯣ ꯑꯗꯣ ꯆꯦꯛꯀꯤꯡ ꯉꯁꯤ ꯆꯪꯉꯛꯇꯕ꯭ꯔꯣ ꯑꯩꯗꯤ ꯉꯁꯤ ꯆꯪꯉꯛꯑꯦ ꯍꯥ
ꯍꯣꯏ ꯈꯔ ꯊꯥꯗꯣꯔꯛꯑꯦ ꯉꯁꯤ ꯈꯔ ꯉꯁꯤ ꯐꯪꯉꯦ ꯑꯩꯁꯨ
ꯑꯣ ꯑꯩꯁꯨ ꯉꯁꯤ ꯐꯪ ꯉꯁꯥꯏ ꯅꯨꯡꯗꯥꯡ ꯋꯥꯏꯔꯝ ꯒ꯭ꯔꯨꯞꯇ ꯍꯥꯏꯅꯔꯛꯄꯗꯣ ꯊꯦꯡꯀ꯭ꯌꯨ ꯊꯦꯡꯀ꯭ꯌꯨ ꯑꯅ ꯑꯗꯨꯋꯥꯏꯗ ꯐꯪꯉꯦꯕ
ꯑꯩꯁꯨ ꯗꯨꯀꯥꯟ ꯐꯣꯟꯖꯤ ꯀꯥꯟ ꯃꯦꯠꯂꯤꯕꯅꯦ ꯑꯗꯨꯝ ꯀꯥꯟꯗ ꯄꯩꯁꯥ ꯆꯪꯉꯛꯄꯗꯨꯗ ꯑꯩꯅ ꯅꯍꯥꯟ ꯊꯥꯔꯛꯇꯦ
ꯎꯝ ꯑꯗꯨꯅ ꯀꯣꯜ ꯋꯥꯔꯤ ꯁꯥꯕꯁꯦ ꯑꯩꯒꯤꯔꯣ ꯑꯩꯗꯣ ꯑꯦꯀꯥꯎꯟ ꯑꯅꯤꯅꯦꯕꯀꯣ ꯑꯗꯣ ꯉꯁꯤꯒꯤ ꯑꯣꯏꯅ ꯆꯪꯉꯛꯄꯗꯣ ꯑꯦꯀꯥꯎꯟ ꯑꯃꯗꯨꯅ ꯑꯃꯒ ꯆꯅꯤꯄꯥꯟ ꯆꯪꯉꯛꯑꯦ ꯑꯗꯩ ꯑꯃꯅ ꯆꯍꯨꯝ ꯌꯥꯡꯈꯩ ꯆꯪꯉꯦ
ꯑꯗꯨꯝ ꯌꯥꯝꯃꯤ ꯀꯣ
ꯑꯧ ꯑꯗꯨ ꯃꯃꯥꯡꯗꯁꯨ ꯀꯩꯅꯣꯃꯨꯛ ꯆꯪꯉꯛꯈ꯭ꯔꯦ ꯑꯧ ꯃꯃꯥꯡꯗꯁꯨ ꯑꯗꯨꯝ ꯑꯀꯥꯎꯟ ꯑꯆꯧꯕꯗꯨꯅ ꯃꯆꯥꯗꯨꯅ ꯆꯥꯇ꯭ꯔꯨꯛꯃꯨꯛ ꯆꯪꯈ꯭ꯔꯦ ꯑꯗꯨꯒ ꯑꯆꯧꯕꯗꯨꯅ ꯑꯃꯒ ꯆꯃꯥꯄꯟꯃꯨꯛ ꯃꯌꯥ ꯍꯣꯏ ꯑꯃ ꯆꯃꯥꯄꯟꯃꯨꯛ ꯆꯪꯈ꯭ꯔꯦ
ꯑꯩ ꯃꯃꯥꯡꯒꯤꯗꯣ ꯑꯩ ꯊꯑꯣꯏꯃꯛꯀꯤ ꯇꯧꯅꯤꯡ ꯇꯧꯅꯤꯡꯗꯕꯒꯤ ꯇꯧꯗꯕꯅꯦꯕ ꯑꯩꯅ
ꯑꯧ
ꯑꯗꯨ ꯑꯩ ꯑꯩꯗꯣ ꯁꯨꯝ ꯑꯗꯨ ꯒ꯭ꯔꯨꯞꯇ ꯊꯥꯒꯠꯅꯩꯅ ꯅꯥꯏꯟ ꯀꯦ ꯆꯪꯉꯦꯅ ꯑꯩꯁ ꯑꯝꯇꯪ ꯌꯦꯡꯉꯦ ꯈꯔꯖꯨ ꯌꯦꯡꯕꯅꯤꯗ
ꯑꯁ ꯃꯥꯡꯉꯦ ꯃꯣꯏꯅ ꯐꯟ ꯇꯧꯔꯝꯒꯅꯤ ꯀꯥꯏ ꯂꯤꯁꯤꯡ ꯇꯔꯨꯛ ꯃꯌꯥꯒ ꯇꯧꯔꯝꯒꯅꯤ ꯃꯣꯏ ꯑꯗꯨꯗꯤ
ꯇꯝꯗꯨ ꯃꯥꯜꯂꯤ ꯉꯁꯥꯏ ꯑꯩꯅꯦ ꯀꯩꯅꯣ ꯇꯧꯋꯦ ꯑ ꯉꯁꯥꯏ ꯒ꯭ꯔꯨꯞꯇ ꯊꯥꯒꯠꯂꯛꯄꯗꯣ ꯃꯥꯏꯗꯣ ꯃꯔ ꯑ ꯃꯔꯤꯒ ꯆꯧꯃꯉꯥ ꯑꯗꯥꯏꯃꯨꯛ ꯇꯧ ꯃꯥꯜꯂꯦꯕꯀꯣ
ꯑꯧ
ꯑ ꯃꯥꯏꯖꯦ ꯆꯦꯛꯀꯤꯡꯗꯕꯨꯗꯤ ꯈꯔꯕꯨꯗꯤ ꯂꯩꯌꯦ ꯑꯗꯣ ꯑꯗꯨ ꯑꯣꯏꯇꯥꯔꯁꯨ ꯃꯥꯐꯗꯤ ꯇꯔꯨꯛꯃꯨꯛ ꯆꯪꯉꯦ ꯍꯥꯏꯕ ꯍꯟꯗꯛꯀꯤ
ꯑꯗꯣ ꯃꯥꯏ ꯆꯥꯎꯋꯦ ꯍꯥꯏꯕ ꯑꯩꯖꯨ ꯍꯥꯏꯖꯋꯥꯅꯤ ꯑꯦꯀꯥꯎꯟ ꯑꯅꯤꯗꯨ ꯄꯨꯟꯖꯟꯅꯔꯒꯗꯤ ꯑꯗꯨꯝ ꯂꯤꯁꯤꯡ ꯀꯩꯅꯣ ꯃꯌꯥ ꯑꯣꯏꯗꯣꯏꯅꯦꯕ ꯑꯍꯨꯝ ꯑꯍꯨꯝ ꯃꯌꯥ ꯑꯣꯏꯗꯣꯏꯅꯦꯕ ꯑꯗꯣ ꯍꯣꯏ ꯑꯗꯨꯝ ꯃꯥꯟꯅ ꯄꯣꯠꯅꯤꯗ ꯑꯩꯁꯨ ꯑꯗꯨꯝ
ꯃꯥꯟꯅꯔꯝꯒꯅꯤꯌꯦ ꯍꯥꯏꯗꯤꯅꯦ ꯑꯩꯒꯤꯖꯨ ꯃꯔꯤꯃꯨꯛ ꯇꯧꯋꯤꯗꯣ ꯐꯥꯏꯚ ꯍꯟꯗ꯭ꯔꯦꯗꯃꯨꯛ ꯆꯦꯛꯀꯤꯡ ꯂꯩꯌꯦꯕ ꯑꯍꯨꯝ ꯆꯧꯉꯥꯃꯨꯛ ꯍꯥꯏꯔꯦꯟ ꯍꯥꯏꯔꯣꯅꯦ ꯆꯦꯛ ꯑꯍꯨꯝ ꯆꯧꯉꯥꯗꯨꯗ ꯑꯩ ꯀꯩꯅꯣꯒꯤ ꯆꯥꯡꯗ ꯎꯝ ꯎꯝ ꯃꯔꯤ ꯂꯤꯁꯤꯡ ꯃꯉꯥꯒ ꯆꯅꯤꯃꯨꯛꯀꯤ ꯆꯥꯡꯅꯦ ꯆꯪꯉꯛꯏ
ꯑꯥꯎ
ꯃꯉꯥꯒ ꯆꯅꯤ ꯐꯪꯉꯦꯅꯦ ꯄꯨꯜꯂꯞꯅ
ꯑꯣ ꯍꯧꯖꯤ ꯑꯗꯨꯝ ꯌꯥꯏꯗ ꯑꯁ ꯍꯧꯖꯤꯛꯀꯤ ꯉꯁꯥꯏꯒꯤ ꯅꯨꯄꯥ ꯃꯥꯅꯦ
ꯀꯩꯗꯧꯕ
ꯉꯁꯥꯏꯒꯤ ꯅꯨꯄꯥ ꯑꯝ ꯊꯥꯒꯠꯂꯛꯄꯗꯣ ꯑꯃ ꯃꯉꯥꯔ ꯀꯩꯅꯣꯝ ꯆꯪꯉꯛꯈꯤꯕꯗꯣ ꯃꯥꯗꯣ ꯑꯩꯒ ꯋꯥꯔꯤ ꯄꯥꯎ ꯐꯥꯎꯅꯔꯝꯕꯅꯦꯕ ꯑꯩꯅ ꯂꯤꯁꯤꯡ ꯑꯃ ꯌꯧꯔꯛꯄ ꯑꯗꯨꯋꯥꯏꯗ ꯃꯥꯗꯤ ꯆꯥꯇ꯭ꯔꯨꯛ ꯃꯨꯛꯇꯪ ꯇꯧꯗ ꯉꯥꯏꯍꯧꯕꯅꯦꯕ ꯑꯥ ꯆꯧꯉꯥ ꯌꯧ ꯄꯗꯥꯏꯗ ꯆꯩꯗꯤ ꯀꯌꯥ ꯇꯧꯗ꯭ꯔꯦꯗꯅ ꯑꯗꯨꯒ ꯍꯦꯛꯇ ꯃꯥꯗꯤ ꯑꯔꯣꯏꯕꯤ ꯇꯧꯔꯕꯖꯥꯠꯅꯦ
ꯃꯥꯗꯣ ꯈꯪꯕ꯭ꯔꯥ ꯃꯤꯖꯦ ꯑꯃ ꯅꯥꯏꯟ ꯀꯦ ꯌꯧꯒ ꯌꯧꯅꯒꯤꯕꯩꯗꯨꯗꯒꯤ ꯑꯗꯨꯗꯩꯅꯦ ꯍꯥꯏꯕ ꯃꯥ ꯇꯧꯈꯠꯈꯤꯗꯣꯏꯗꯣ
ꯑꯧ ꯃꯥꯅꯦ ꯍꯥꯏꯗꯤ ꯃꯥꯖꯨ ꯍꯦꯛ ꯑꯧ ꯇꯧꯗꯦ ꯃꯥꯖꯨ ꯍꯥꯏꯔꯝꯃꯦ ꯑꯦ ꯅꯪꯗꯤ ꯌꯥꯝ ꯇꯧꯔꯦꯍꯦ ꯑꯩꯗꯤ ꯑꯁ ꯑꯗꯨꯒ ꯌꯧꯗ꯭ꯔꯤꯗ ꯀꯗꯥꯏꯗꯒꯤ ꯑꯁ ꯑꯝꯇꯥ ꯇꯧ ꯇꯥꯔꯦ ꯍꯥꯏꯔꯒ ꯍꯦꯛꯇ ꯍꯦꯛꯇ ꯑꯔꯣꯏꯕꯤ ꯇꯧꯔꯕꯖꯥꯠꯅꯤ
ꯑꯩꯖꯨꯅꯦ ꯍꯥꯏꯕ ꯑꯗꯨꯗꯩꯗ ꯑꯩ ꯑꯗꯨ ꯅꯨꯃꯤꯠ ꯀꯤꯗꯨꯗꯩꯀꯣ ꯑꯁ ꯑꯩ ꯐꯤ ꯈꯥꯒ ꯁꯥꯏꯅ ꯐꯤꯒ ꯁꯥꯗꯕꯤꯗ ꯏꯁ
ꯀꯩꯅꯣ ꯑꯣꯏꯅ ꯇꯧꯒꯦ ꯀꯥꯏꯅꯒ ꯇꯧ ꯂꯩꯊꯣꯛꯏꯅꯦ ꯍꯥꯏꯕ ꯑꯗꯨꯒ ꯑꯃꯨꯛ ꯁꯣꯝꯗꯅ ꯄꯦꯃꯦꯟ ꯑꯃꯨꯛ ꯂꯥꯛꯇ꯭ꯔꯦꯅ
ꯑꯥꯎ
ꯑꯗꯩ ꯑꯃꯨꯛ ꯕꯤꯠ ꯂꯩꯁꯤꯜꯂꯛꯇ꯭ꯔꯦ ꯑꯁ ꯃꯁꯤ ꯇꯧꯔꯨ ꯌꯥꯕꯖꯥꯠ ꯅꯠꯇꯦꯗꯅ
ꯃꯥꯅꯤ ꯑꯗꯨꯅ
ꯃꯤꯖꯦ ꯈꯔ ꯍꯦꯛ ꯀꯩꯅꯣ ꯇꯧꯔꯒꯅ ꯍꯦꯛ ꯍꯔꯥꯎꯔꯦ ꯈꯔ ꯍꯦꯛ ꯅꯨꯡꯉꯥꯏꯇ꯭ꯔꯒꯅ ꯍꯦꯛ ꯀꯩꯅꯣꯝꯃ ꯍꯦꯛꯇ ꯈꯜꯂꯤ
ꯃꯥꯅꯤ ꯃꯤꯑꯣꯏꯕꯒꯤ ꯂꯝꯆꯠꯁꯦ ꯕꯤꯔꯥꯅꯤ
ꯑꯗꯨꯝ ꯐꯔꯝꯃꯤꯉꯩꯗꯤ ꯑꯁ ꯐꯩ ꯐꯩꯌꯦꯅ ꯑꯗꯣ ꯈꯤꯇꯪ ꯍꯦꯛ ꯁꯣꯏꯔꯛꯄꯗꯅ ꯑꯗꯨꯝ ꯑꯁ ꯕꯤꯠ ꯂꯩꯇ꯭ꯔꯦꯗꯥꯅ ꯅꯪ ꯍꯦꯛ ꯐꯪꯉꯤꯕꯅꯤꯅ ꯑꯗꯣ ꯈꯤꯠꯇꯪ ꯍꯦꯛ ꯐꯪꯒꯤꯗꯕꯔ ꯑꯁ ꯐꯪꯗꯦꯗ ꯐꯣꯟꯗꯩꯅꯦꯅ
ꯄꯥꯟ ꯃꯣꯏ ꯅꯍꯥꯟꯉꯣꯏ ꯇꯧꯔꯛꯏ ꯃꯌꯥꯝꯗꯣ ꯀ꯭ꯌꯤꯝ ꯀꯥꯟꯅꯗꯕꯤꯗ
ꯑꯗꯨꯅꯤꯗ ꯏꯁ ꯒ꯭ꯌꯥꯟ ꯃꯦꯟꯒ ꯇꯥꯖꯗꯦꯗ ꯇꯧꯔꯤꯁꯦ ꯈꯔ ꯑꯁ ꯀꯩꯅꯣꯅꯦ ꯑꯩꯅ ꯍꯧꯖꯤꯛ ꯑꯃ ꯍꯥꯏꯒꯦ ꯇꯧꯔꯝꯕꯗꯨꯕꯨ ꯍꯧꯖꯤꯛꯇ ꯍꯥꯏꯒꯦ ꯇꯧꯔꯝꯃ
ꯃꯃꯥꯡꯒꯤ ꯀꯩꯅꯣꯒꯤꯗꯨꯗꯗꯤ ꯑꯗꯨꯝ ꯑꯩꯁꯦ ꯑꯃ ꯒꯨꯒꯜꯒꯤ ꯇꯧꯕꯗꯣ ꯒꯨꯒꯜ ꯄ꯭ꯔꯣꯖꯦꯛꯀꯤꯗꯣ ꯑꯗꯨꯗꯤ ꯑꯩ ꯊꯥꯗꯤ ꯊꯥꯖꯗꯕ ꯍꯥꯏꯗꯤ ꯌꯥꯝꯃꯤꯗꯅ ꯄꯩꯁꯥꯗꯣ
ꯑꯃ ꯆꯅꯤꯄꯥꯥꯟꯅꯦ ꯍꯥꯏ
ꯑꯃꯇꯪ ꯇꯣꯡꯗꯣ ꯅꯠꯇꯦ ꯆꯍꯨꯝ
ꯑꯃ ꯆꯍꯨꯝ ꯑꯣ ꯑꯣ ꯑꯗꯨꯃꯥꯏ ꯍꯥꯏꯌꯦꯕ
ꯎꯝ ꯑꯩꯅ ꯑꯁ ꯑꯩ ꯍꯥꯏꯗꯤ ꯍꯥꯏꯒꯦꯕ ꯑꯁ ꯊꯥꯗꯤ ꯊꯥꯖꯒꯤꯗ꯭ꯔꯦꯍꯦꯅ ꯑꯗꯨꯒ ꯆꯪꯉꯛꯄꯩ ꯋꯥꯅꯤ ꯑꯩ ꯑꯗꯨꯗ ꯑꯦꯀꯥꯎꯟ ꯀꯌꯥꯅꯣ ꯑꯦꯀꯥꯎꯟ ꯇꯔꯨꯛꯂ ꯀꯩꯅꯣꯝ ꯍꯥꯡꯉꯦꯕ
ꯑꯣ
ꯑꯗꯨ ꯆꯪꯉꯛꯑꯀꯥꯟꯗꯗꯤ ꯑꯗꯨꯝ ꯃꯥꯟꯅꯗꯦ ꯆꯪꯉꯛꯄ ꯃꯇꯝꯗꯤ
ꯑꯣ ꯏꯁ ꯏꯃꯥꯟꯅꯕꯖꯨꯅꯦ ꯂꯤꯁꯤꯡ ꯃꯥꯗꯣ ꯇꯔꯥ ꯇꯔꯥꯃꯔꯤ ꯇꯔꯥꯉꯥꯒꯤ ꯃꯌꯥ ꯇꯥꯜꯍꯧꯋꯦꯕ ꯒꯨꯒꯜꯒꯤꯗꯨꯗ
ꯑꯩ ꯊꯥꯗꯤ ꯊꯥꯖꯗꯝꯅꯦ ꯑꯗꯨꯒ ꯊꯥꯖꯗꯕꯗꯨꯅ ꯑꯗꯨꯝ ꯐꯪꯕꯨ ꯐꯪꯉꯤ ꯌꯥꯝ ꯀꯟꯅ ꯍꯦ ꯑꯗꯨ ꯌꯥꯝ ꯀꯟꯅ ꯏꯐ꯭ꯔꯣꯠ ꯇꯣ ꯏꯐ꯭ꯔꯣꯠ ꯊꯥꯗꯕ ꯅꯠꯇꯦ ꯍꯥꯏꯕ ꯉꯥꯛꯇꯪ ꯐꯝꯃꯒ ꯑꯗꯨꯝ ꯁꯠꯂꯥꯎꯅ ꯇꯧꯔ ꯂꯣꯏꯁꯤꯟꯒꯤꯕ ꯄꯣꯠꯅꯦꯕ
ꯑꯣ ꯑꯁ ꯑꯩ ꯑꯗꯨ ꯌꯥꯎ ꯏꯃꯥꯟꯅꯅꯗꯤ ꯍꯥꯏꯖꯕꯅꯦꯕ ꯚꯥꯏ ꯅꯪ ꯐꯣꯟꯗꯣ ꯅꯪ ꯌꯥꯗ꯭ꯔꯃꯛꯁꯨ ꯅꯣꯏ ꯏꯃꯥꯏꯅꯤ ꯈꯪꯗꯦ ꯑꯃꯅꯤ ꯈꯪꯗꯦ ꯍꯥꯞꯐꯧꯗ ꯍꯥꯞꯐꯧꯗꯅ ꯑꯩꯅ ꯍꯣꯏ ꯍꯣꯏ ꯍꯣꯏ ꯍꯣꯏ ꯍꯥꯏꯔ ꯁꯨꯡꯇꯧ ꯇꯧꯒꯤꯗꯕ
ꯑꯩꯁꯨ ꯇꯧꯔꯔꯣꯏꯒꯦꯅ ꯈꯜꯂꯝꯃꯦꯕꯀꯣ꯫
ꯊꯕꯛꯀ ꯆꯦꯟꯕ ꯑꯥꯎ
ꯑꯩꯈꯣꯏ ꯁꯥꯏꯗꯣ ꯑꯗꯨꯗꯨꯅ ꯅꯪ ꯇꯧꯁꯜꯂꯨꯗ ꯌꯦꯡꯉꯨꯗ ꯑꯅ ꯑꯩꯅ꯫ ꯌꯥꯔꯦ ꯋꯥꯊꯤ ꯋꯥꯔꯦꯝ ꯐꯪꯖꯨ ꯐꯪꯉꯣꯏꯗꯕꯅ ꯍꯥꯏꯌꯦ ꯑꯗꯨꯗꯨꯒ ꯅꯪ ꯑꯝꯇꯪꯗꯤ ꯇ꯭ꯔꯥꯏ ꯇꯧꯔ ꯌꯦꯡꯉꯨꯗ ꯍꯥꯏ ꯃꯥ ꯑ ꯃꯥꯅ ꯃꯥꯁꯨ ꯍꯥꯡꯉꯤꯕ ꯑ ꯃꯥꯒꯤ ꯀꯥꯎꯟ ꯂꯩꯌꯦꯕ
ꯑꯥ
ꯑꯗꯨꯗꯩꯗꯤ ꯑꯩꯅ ꯇꯧ ꯌꯦꯡ ꯀꯥꯟꯗ ꯃꯥꯅ ꯑꯩꯒꯤ ꯑꯦꯀꯥꯎꯟꯗꯣ ꯃꯥꯏ ꯑꯦꯀꯥꯎꯟꯗꯣ ꯄꯥꯏꯔꯒ ꯑꯩꯒꯤꯗꯤ ꯇꯧꯋꯦ ꯑꯩꯅ ꯆꯣꯏꯍꯩ ꯅꯁꯛ ꯍꯥꯏ ꯇꯧꯖꯧ ꯏꯁꯥꯟꯅ ꯇꯧꯖꯧ ꯀꯥꯏꯅꯒ ꯍꯥꯏꯅꯦꯕ ꯑꯗꯨꯗꯨꯒ ꯆꯪꯕꯗꯤ꯫ ꯀꯩꯅꯣ ꯇꯧꯋꯦꯕ ꯃꯣꯏ ꯃꯆꯟꯅꯨꯄꯤꯒꯤ ꯐꯣꯟ ꯅꯝꯕꯔ ꯍꯥꯞꯄꯒ ꯑꯦꯀꯥꯎꯟꯒꯁꯦ ꯃꯉꯥ ꯇ꯭ꯔꯨꯛ ꯇꯔꯨꯛꯂ ꯀꯩꯅꯣꯝ ꯍꯥꯡꯉꯤꯏ
ꯑꯣ
ꯌꯨ ꯄꯤ ꯑꯥꯏ ꯑꯥꯏꯗꯤꯗꯣ ꯄꯨꯂꯞ ꯍꯥꯞꯆꯤꯟꯕ ꯌꯥꯗꯦꯗꯅ
ꯑꯥꯎ ꯍꯥꯏꯌꯦ ꯃꯥꯟꯅꯗꯕ ꯑꯃꯃꯝ ꯍꯥꯞꯄꯣꯅ꯫
ꯑꯦꯁ ꯖꯤꯄꯦꯒꯤ ꯑꯃꯨ ꯍꯥꯞꯄꯤ ꯐꯣꯟꯄꯦꯒꯤ ꯑꯃꯨ ꯍꯥꯞꯄꯤ ꯄꯤꯇꯤꯑꯦꯝ ꯒꯤ ꯑꯃꯨ ꯍꯥꯞꯄꯤ
ꯚꯤ ꯚꯤꯝꯒꯤ ꯑꯃꯨ ꯍꯥꯞ
ꯑꯗꯨꯅꯦ ꯑꯗꯨꯃꯥꯏꯟ ꯇꯧꯏꯅꯦ ꯍꯥꯕ꯫
ꯃꯥꯟꯅꯦ
ꯑꯗꯨ ꯀꯥꯟꯗꯤ ꯀꯥꯟꯅꯔꯦꯍꯦ ꯊꯥꯖꯗꯕ ꯃꯐꯝꯗ ꯉꯥ ꯂꯩ ꯑꯗꯨꯅꯤ
ꯃꯥꯅꯦ ꯑꯗꯣ ꯑꯩꯅ ꯍꯥꯏꯕ ꯑꯗꯨꯋꯥꯏꯃꯨꯛ ꯐꯪꯒꯤꯕ꯭ꯔꯣ ꯇ꯭ꯔꯥꯉꯥ ꯃꯌꯥ? ꯐꯪꯉꯝꯗꯧ ꯃꯥꯜꯂꯦ ꯑꯦꯀꯥꯎꯟꯗꯣ ꯌꯥꯝꯃꯦ꯫
ꯑꯩꯗꯤ ꯌꯧ ꯑꯩ ꯅꯠꯇꯤ ꯌꯧꯗꯦꯍꯦ ꯑꯩ ꯑꯩ ꯑꯦ ꯑꯩꯗꯤ ꯇꯔꯨꯛ ꯈꯛꯇꯅꯦ ꯍꯥꯏꯔꯒ ꯇꯔꯨꯛ ꯈꯛꯇꯪꯗꯗꯤ ꯑꯗꯨꯗꯤ
ꯃꯥꯅꯦ ꯑꯧ ꯐꯔꯦ ꯐꯔꯦ ꯏꯆꯦ ꯑ ꯑꯃꯨꯛ ꯑꯧ ꯑꯃꯨꯛ ꯇꯧꯔꯛꯀꯦ ꯏꯆꯦ꯫
ꯎꯝ ꯍꯣꯏ